ꯑ ꯀꯗꯔꯤꯅ
ꯇꯣꯡꯂꯦ ꯋꯥꯅ ꯂꯩ ꯋꯥꯟ ꯃꯟꯗꯒꯤ ꯍꯣꯏ ꯋꯥ ꯃꯟꯒꯤ ꯑꯗꯨꯝ ꯂꯩꯌꯦꯕ ꯊꯪꯗꯤꯒꯦ
ꯑꯩꯁꯨ ꯐꯝꯃꯤ
ꯍꯗ꯭ꯔꯗꯤ ꯀꯃꯥꯏ ꯇꯧꯒꯦ
ꯅꯨꯡꯁꯤꯁꯦ ꯅꯣꯡꯈ꯭ꯔꯕꯃꯤ ꯅꯣꯏ ꯑꯗꯨꯗꯤ
ꯑꯁ ꯈꯣꯏꯗꯤ ꯌꯥꯝ ꯁꯥꯏꯔ
ꯑꯣ ꯅꯣꯡꯃ ꯃꯦꯆꯨꯕꯨ ꯁꯥꯕꯨꯗꯤ ꯁꯥꯏꯌꯦ ꯑꯩꯈꯣꯏꯗꯁꯨ
ꯑ ꯅꯨꯡꯁꯥꯁꯨ ꯀꯟꯅ ꯂꯧꯁꯤꯜꯂꯣꯕ ꯍꯧꯛ ꯄꯣꯊꯥꯔꯦꯕ ꯑꯁ
ꯇꯤꯡꯂꯧꯔ
ꯁꯃꯂ ꯃꯅꯤꯗ ꯍꯒꯦꯒ
ꯑ
ꯄꯗ ꯉꯇ
ꯍꯥ
ꯑꯦꯟꯁꯥꯡ ꯅꯥꯄꯤꯒ ꯅꯠꯇꯦꯕ ꯐꯧꯅꯦꯕ
ꯀꯩꯅꯣ ꯀꯩ ꯍꯥꯏꯁꯦ ꯑꯩ ꯁꯨꯝ ꯊꯝ ꯊꯝꯃꯤ ꯀꯩ ꯆꯪ
ꯕꯦꯝꯕꯨ ꯁꯨꯠ ꯆꯥꯏ ꯆꯝꯐꯨꯠ
ꯑ
ꯁꯣꯏꯗꯣ
ꯑꯥ ꯍꯥꯎꯕꯅꯤ
ꯅꯣꯏꯗꯤ ꯆꯥ ꯐꯪꯕ꯭ꯔꯣ ꯆꯤꯡꯁꯦ
ꯑꯩꯈꯣꯏ ꯑꯩꯈꯣꯏꯅꯦ ꯐꯪꯅꯤꯒꯟ ꯑꯩꯈꯣꯏꯣꯏꯅꯤꯡ ꯊꯔꯗꯤ ꯆꯥ ꯐꯪꯉꯦ
ꯎꯝ ꯍꯁꯇꯦꯜꯗꯅꯂ ꯀꯇ ꯀꯔꯣ
ꯎꯝꯗ ꯇꯏꯅꯦ
ꯔꯦꯟꯗ ꯍꯔꯟꯗ ꯂꯩꯔꯝꯗꯦ ꯍꯧꯖꯤꯛ ꯇꯝꯕ꯭ꯔꯣ
ꯎꯝ ꯇꯝꯃꯦ
ꯒ꯭ꯔꯦꯖꯨꯋꯌꯦꯁꯟꯣ
ꯍꯣꯏ ꯆꯠꯊꯔꯤ ꯎꯝ ꯁꯦꯀꯦꯟ ꯁꯦꯃꯤꯁꯇꯔ ꯈꯛꯇ ꯉꯥꯏꯔꯤ
ꯑꯣ ꯌꯥꯝꯅ ꯅꯨꯡꯉꯥꯏꯕ ꯁꯇꯁꯤꯅꯦ ꯅꯣꯏꯁꯦ
ꯉꯗꯤ
ꯃꯗꯨꯣꯛꯒꯨꯝꯕ ꯏꯁꯇꯦꯖꯇꯣ ꯅꯨꯡꯉꯥꯏꯒ ꯑꯗꯨꯅꯤꯅꯦ ꯍꯒꯤꯁꯇꯁꯁꯨ
ꯅꯣꯏ ꯅꯪꯒꯤ ꯒ꯭ꯔꯦꯖꯨꯌꯦꯁꯟ ꯃꯥꯁꯇꯔ ꯑꯃꯕ ꯂꯣꯏꯔꯔꯕꯣ
ꯑꯩꯏꯗꯤ ꯂꯣꯏꯈ꯭ꯔꯦ ꯀꯏꯈ꯭ꯔꯦꯗ ꯂꯣꯏꯕ ꯐꯤꯐꯇꯤꯟꯕꯨ ꯍꯥꯏꯔ ꯇ꯭ꯌꯨꯁꯟ ꯑꯣꯏꯔ ꯃꯁꯇꯔꯗꯤ ꯇꯝꯗ꯭ꯔꯦꯗ
ꯑꯣ ꯑꯗꯨꯗꯤ ꯌꯨꯝ ꯄꯥꯜꯂꯕꯣ
ꯌꯨꯝ ꯄꯥꯗ꯭ꯔꯤ ꯀꯟꯅ ꯊꯤꯔꯦ ꯍꯪꯗꯕ
ꯒ꯭ꯔꯦꯖꯨꯑꯦꯁꯟ ꯇꯨ ꯊꯥꯎꯖꯟ ꯐꯤꯐꯇꯤꯟꯗ ꯂꯣꯏꯦ ꯍꯥꯏꯕꯗ ꯌꯥꯝ ꯑꯍꯟ ꯑꯣꯏꯗꯧ ꯃꯥꯜꯕ ꯎ
ꯊꯔꯇꯤ ꯐꯥꯏ ꯄ꯭ꯂꯁꯃ ꯆ
ꯑꯣ ꯑꯣ
ꯊꯦꯡꯈ꯭ꯔꯦ ꯄꯥꯈꯪꯁꯤ ꯑꯣꯏꯔꯦ
ꯑ
ꯒ꯭ꯔꯦꯖꯨꯑꯦꯁꯟ ꯂꯣꯏ ꯈꯔ ꯀꯔꯤ ꯀꯔꯤ ꯇꯧꯒꯦ ꯍꯥꯏ ꯈꯜꯂꯤꯕ꯭ꯔꯣ
ꯑꯩꯗꯤ ꯑꯩꯗꯤ ꯀꯣꯂꯦꯖ ꯆꯠꯗ ꯔꯤꯒꯨꯂꯔ ꯆꯠꯇꯦꯕ ꯀꯣꯔꯦꯖꯄꯣꯟꯗꯩ ꯁꯨ ꯊꯝꯕꯅꯦꯕ
ꯑꯆꯄ ꯀꯣꯆꯤꯡ ꯂꯧꯔꯤꯕ ꯄꯤꯀꯥ ꯊꯥꯒ ꯏꯩꯅ
ꯑꯁꯤ ꯀꯥꯟꯒꯤ ꯁꯥꯠꯇ꯭ꯔ ꯁꯥꯠꯇꯇ꯭ꯔꯤꯁꯤꯡꯁꯦ ꯃꯗꯨꯃꯛ ꯃꯗꯃꯅ ꯀ ꯀꯄ ꯑꯗꯨꯃꯥꯏꯅ ꯇꯧꯕ ꯃꯐꯝ ꯑꯃꯗꯧ ꯑꯩꯅ ꯀ꯭ꯔꯤꯒꯤꯔꯣ ꯀꯔꯤꯒꯤꯔꯣ ꯀꯣꯏꯁꯟ ꯍꯪꯒꯅꯤ ꯅꯉꯣꯟꯗ
ꯑꯩ ꯑꯩ ꯑꯩ ꯑꯩꯜ ꯀꯩꯅꯣ ꯀꯩ ꯍꯥꯏꯁꯤꯔꯥ ꯑꯩꯒꯤ ꯑꯣꯏꯅꯗꯤꯀꯣ ꯎꯝ ꯒ꯭ꯔꯦꯖꯨꯌꯦꯁꯟ ꯇ ꯇꯝꯃꯒ ꯇꯥꯕ꯭ꯔꯣ
ꯍꯣꯏ ꯍꯣꯏ ꯇꯥꯏꯦ ꯍꯥꯏꯌꯣ
ꯎꯝ ꯭ꯒꯔꯦꯖꯨꯌꯦꯁꯟ ꯗ ꯀꯣꯂꯦꯖ ꯆꯠꯂꯒ ꯑꯗꯨꯝ ꯔꯤꯒꯨꯂꯔ ꯆꯠꯂꯒ ꯃꯇꯝ ꯃꯥꯡꯉꯦ ꯍꯥꯏꯅ ꯑꯩꯅ ꯀꯣꯔꯦꯁꯄꯣꯟꯗꯦꯗ ꯊꯝꯃꯒ ꯀꯣꯆꯤꯡ ꯄ꯭ꯔꯥꯏꯚꯦꯠ ꯀꯣꯆꯤꯡ ꯂꯧꯔꯒ ꯄꯔꯤꯈꯥ ꯀꯝꯄꯤꯇꯤꯇꯤꯞ ꯑꯦꯛꯖꯥꯝꯒꯨꯝꯕ ꯊꯥꯒꯦ ꯍꯥꯏꯅ ꯑꯩꯅ ꯇꯧꯈꯤꯕ
ꯑꯩꯒꯤ ꯀꯖꯤꯟ ꯀꯖꯤꯟꯁꯤꯡꯁꯨ ꯃꯣꯏ ꯑꯗꯨꯃꯥꯏꯅ ꯇꯧꯕꯅꯕꯀꯣ ꯃꯣꯏꯗꯣ ꯀꯣꯔꯦꯁꯄꯣꯟꯗꯦꯟ ꯇꯧꯅꯔꯒ ꯀꯣ ꯀꯝꯄꯤꯇꯤꯞ ꯀꯔꯤ ꯀꯔꯥ ꯑꯗꯨꯃꯥꯏꯅ ꯊꯥꯗꯤ ꯊꯥꯕ ꯍꯧꯖꯤꯛꯐꯥꯎꯇ ꯊꯣꯛꯇꯦꯅꯦ ꯃꯣꯏꯁꯦ ꯀꯔꯤꯈ꯭ꯔꯣ
ꯀꯆꯤꯡꯒꯤ ꯐꯤꯁꯇꯤ ꯀꯛꯆꯤꯡꯒꯤ ꯐꯤꯁꯇꯤ ꯗꯃ ꯗꯃ ꯂꯧꯋꯦ ꯐꯤꯐꯇꯤ ꯁꯤꯛꯁꯇꯤ ꯀꯦ ꯃꯨꯛ ꯂꯧꯋꯦ
ꯑ
ꯅꯦꯠꯋꯥꯛꯛꯁꯦ ꯌꯥꯝ ꯐꯠꯇꯦꯅꯦ ꯅꯪꯒꯤ ꯚꯣꯏꯁꯦ ꯀ꯭ꯔꯦꯛ ꯀ꯭ꯔꯦꯛ ꯆꯠꯂꯦꯅꯦ
ꯇꯥꯗꯕꯔꯣ
ꯇꯥꯏꯌꯦ ꯇꯥꯔꯦ ꯇꯥꯔꯦ ꯍꯧꯛꯇꯤ
ꯑꯥ
ꯑꯩꯒꯤ ꯀꯖꯤꯟꯁꯤꯡꯗꯣ ꯑꯗꯨꯝ ꯑꯗꯨꯃꯥꯏꯅ ꯇꯧꯋꯦꯕ
ꯑꯝ
ꯆꯍꯤ ꯃꯔꯤ ꯃꯉꯥ ꯑꯗꯨꯃꯥꯏꯅ ꯁꯨꯔꯦ
ꯎꯝ ꯀꯩ ꯀꯩ ꯄꯩꯈꯥ ꯇꯧꯒꯦ ꯇ ꯀꯩ ꯄꯩꯈꯥ ꯊꯥꯒꯦ ꯇꯧꯕ꯭ꯔꯣ ꯃꯣꯏꯗꯤ
ꯃꯦꯗꯤꯀꯦꯜ ꯃꯤ
ꯑꯣ
ꯄꯥꯁꯇꯤ ꯑꯗꯨꯃꯥꯏꯅ ꯇꯧꯔ ꯇꯧꯕꯗꯣ ꯃꯥꯡꯗꯣ ꯌꯥꯝꯗꯕꯀꯣ
ꯑꯗꯣ ꯍꯧꯖꯤꯛꯀꯥꯟ ꯑꯁꯤ ꯆꯍꯤꯗꯁꯨ ꯊꯥꯔꯝꯅꯤꯅ
ꯍꯣꯏ ꯊꯥꯏ
ꯎꯝ
ꯀꯣꯝꯀꯤꯇꯤꯇꯤꯞ ꯇꯤ ꯊꯥꯗ꯭ꯔꯤꯕꯔꯣ
ꯑꯩꯂꯣ ꯑꯩꯒꯤ ꯎ ꯂꯥꯁ ꯌꯌꯥꯔꯗ ꯊꯥꯒꯦ ꯇꯥꯔꯒ ꯆꯍꯤ ꯁꯨꯗꯕꯒꯤ ꯍꯧꯖꯤꯛꯀꯥꯟ ꯑꯍꯥꯟꯕ ꯑꯍꯥꯟꯕ ꯊꯥꯗꯣꯏꯅꯤ
ꯆꯥꯎꯕꯥ ꯄꯤꯛꯄ ꯗꯨꯃꯥꯢ ꯈꯥꯟꯒꯅꯨꯍꯦ ꯄꯥꯡꯐꯥꯡꯗ ꯐꯪꯕ ꯄꯪꯊꯥꯗ ꯊꯥꯎꯑꯣ
ꯆꯍꯤ ꯀꯣꯝꯄꯤꯇꯤꯇꯤꯚ ꯑꯦꯛꯖꯥꯝꯅꯤ ꯆꯍꯤ ꯑꯩꯇꯤꯟ ꯑꯙꯥꯔ ꯀꯥꯔꯗ ꯆꯍꯤ ꯑꯩꯇꯤꯟ ꯁꯨꯗ꯭ꯔꯗꯤ ꯊꯥꯕ ꯌꯥꯔꯣꯏꯅ ꯑꯗꯨꯒꯤ ꯂꯥꯁ ꯌꯔꯗꯣ ꯁꯨꯗꯕ
ꯑꯩꯈꯣꯏꯗꯤ ꯃꯇꯝꯗꯗꯤ ꯌꯥꯗꯕꯅꯤꯅꯀꯣ ꯃꯗꯨꯕꯨ ꯃꯗꯨꯒꯤ ꯐꯦꯁꯤꯂꯤꯇꯤꯁ ꯀꯩ ꯀꯔꯥ ꯑꯗꯨꯃꯥꯏꯅ ꯂꯩꯔꯛꯇꯦꯕ
ꯑꯝ
ꯍꯧꯖꯤꯛꯀꯥꯟꯒꯤ ꯁꯥꯇ꯭ꯔ ꯁꯥꯇ꯭ꯔꯤꯁꯤꯡꯗꯤ ꯂꯧꯕ ꯍꯩꯕ ꯉꯝꯗ꯭ꯔꯦ ꯃꯣꯏꯁꯦ ꯃꯥꯒꯤ ꯐꯣꯟꯗ ꯃꯥꯒꯤ ꯗꯣꯔ ꯏꯁꯇꯦꯞꯇ ꯑꯗꯨꯃꯥꯏꯅ ꯂꯩꯔꯒꯅꯤꯅꯦ ꯃꯣꯏꯗꯣ ꯀꯦꯞꯁ ꯑꯗꯨꯃꯥꯏꯅ ꯍꯩꯇꯦꯕ
ꯍꯥ ꯍꯥ
ꯄꯤꯛꯄ ꯆꯥꯎꯕ ꯑꯗꯨꯃꯥꯏꯅ ꯈꯟꯒꯅꯣ ꯊꯕꯛ ꯐꯪꯅꯤꯡꯕꯗꯤ ꯂꯣꯏꯔꯦ ꯄꯪꯊꯥꯗ ꯊꯧꯑꯣ ꯕꯪꯇꯧꯗ ꯇꯧꯑꯣ ꯑꯉꯥꯡꯁꯤꯡꯗꯣ
ꯎꯝ ꯄꯤꯛꯕ ꯑꯣꯢꯔꯁꯨ ꯆꯥꯎꯕ ꯁꯨ ꯊꯥꯒꯅꯤ
ꯏꯗꯤꯁꯀꯤ꯭ꯔ ꯑꯗꯨꯃꯥꯏ ꯂꯩꯇ꯭ꯔꯣ ꯇ꯭ꯔ ꯇ꯭ꯔꯥꯏ ꯑꯀꯦꯟ ꯑꯗꯨꯃꯥꯏ ꯍꯥꯏ ꯂꯩꯕꯗꯣ
ꯎꯝ
ꯑꯩꯒꯤ ꯀꯖꯤꯟ ꯕ꯭ꯔꯥꯗꯔꯁꯤꯡ ꯀꯖꯤꯟ ꯁꯤꯁꯇꯔꯁꯤꯡꯁꯨ ꯌꯥꯗꯦꯅꯦ ꯀꯣꯆꯤꯡ ꯂꯧ ꯒ ꯊꯣꯛ ꯊꯣꯛꯂꯄꯁꯨ ꯈꯪꯗꯦ
ꯑꯩꯁꯨ ꯂꯥꯁ ꯏꯌꯥꯔꯗꯠꯅꯤꯠ ꯑꯦꯛꯖꯥꯝ ꯄꯩꯈꯥ ꯊꯥꯒꯦ ꯍꯥꯏꯅ ꯐꯣꯔꯝꯐꯥꯎ ꯔꯦꯖꯤꯁꯇꯔ ꯇꯧꯈ꯭ꯔꯕꯅꯦꯕ ꯑꯗꯨꯒ ꯑꯩꯅ ꯕꯤꯤꯠꯤ ꯌꯥꯎꯗꯕꯒꯤ ꯊꯥꯔꯣꯏ ꯇꯣꯛꯈ꯭ꯔꯒꯦ ꯍꯥꯏꯅ ꯑꯩꯅ ꯑꯇꯣꯞꯄ ꯂꯥꯏꯟꯗ ꯑꯃꯨꯛꯀ ꯆꯠꯈ꯭ꯔꯣ
ꯇ꯭ꯔꯦꯁꯇꯤ ꯑꯦꯝ ꯁꯥꯥꯏꯗ ꯂꯩꯗꯦ ꯁꯣꯝꯃ
ꯑꯩ ꯃꯦꯗꯤꯀꯦꯜ ꯂꯥꯏꯟꯗ ꯆꯠꯅꯤꯡꯗꯕ
ꯍ ꯍ
ꯑꯗꯨꯒ
ꯀꯔꯤ ꯂꯥꯏꯟꯗ ꯄꯥꯝꯕ ꯕꯦꯡꯀꯤꯡꯗ
ꯕꯦꯡꯀꯤꯡꯒꯨꯝꯕ ꯑꯣꯐꯤꯁ ꯁꯨꯝꯨꯝꯕ ꯊꯕꯛ ꯇꯧꯕꯗ ꯑꯗꯨꯗ
ꯅꯃ ꯅ ꯑꯣꯏꯗꯔꯣꯅꯥ
ꯍꯥꯥ
ꯕꯦꯡꯀꯤꯡꯒꯤ ꯂꯥꯏꯟꯗ ꯆꯠꯀꯦ ꯍꯥꯏꯗꯤ ꯀꯩꯅꯣꯝꯃ ꯆꯠꯇ꯭ꯔꯣꯕ
ꯍ
ꯀꯔꯤꯍꯥꯢꯕꯗ ꯀꯔꯤ ꯍꯥꯏꯕ꯭ꯔ ꯑꯗꯣ ꯄꯣꯁꯒꯤꯡ ꯃꯃꯤꯡꯗꯣ ꯑꯩꯁꯨ ꯀꯥꯎꯒꯔꯦ ꯂꯥꯏꯔꯤꯛ
ꯖꯤ ꯑꯦꯐ ꯁꯤ ꯀ
ꯑꯣꯏꯔꯣꯃꯦꯕ
ꯑ ꯂꯧꯔꯤ ꯍꯧꯖꯤꯛꯀꯥꯟ
ꯑꯁ ꯕꯦꯡꯀꯤꯡꯒꯤ ꯂꯥꯏꯟꯗꯤ ꯑꯩꯈꯣꯏꯗꯤ ꯉꯝꯗꯤ ꯉꯝꯗꯤꯦꯍꯦ ꯃꯦꯠꯁ ꯄꯪ ꯉꯥꯛꯇꯅꯤꯅ ꯌꯥꯗꯤꯗ
ꯌꯥꯝ ꯂꯨꯑꯦ ꯀꯥꯏꯩꯅꯣ
ꯍꯔꯝꯅꯗꯗꯤ
ꯌꯥꯝ ꯂꯨꯑꯦꯉꯁꯦ
ꯌꯥꯝ ꯍꯩꯅꯤꯡꯗꯧꯕ ꯃꯥꯜꯂꯦꯗ
ꯍꯗ
ꯑꯦꯁ ꯀꯔꯤ ꯇꯧꯔꯤ ꯍꯧꯖꯤꯛꯇꯤ
ꯑꯗꯨꯏꯗꯤ ꯐꯝꯃꯤ
ꯀꯣꯆꯤꯡꯒꯤ ꯀ꯭ꯂꯥꯁ ꯀꯣꯆꯤꯡꯒꯤ ꯀ꯭ꯂꯥꯁꯀꯤ
ꯉꯗꯤ ꯁꯥꯕꯤ ꯆꯠꯅꯤꯡꯗ꯭ꯔꯦ ꯍꯥꯏꯅ ꯆꯠꯇ꯭ꯔꯦ
ꯁꯤ ꯁꯠꯇꯔꯦ
ꯑꯝ
ꯑꯇꯦꯕꯒꯤ ꯂꯥꯏꯐꯁꯦ ꯅꯨꯡꯉꯥꯏ ꯍꯥꯏꯕꯅꯤꯅꯀꯣ
ꯀꯍꯕ
ꯍꯣꯁꯇꯦꯜꯒꯤ ꯂꯥꯏꯐꯁꯤꯦ ꯅꯨꯡꯉꯥꯏꯔꯤꯕꯅꯦꯕ
ꯎꯝ ꯑꯩ ꯑꯩꯒꯤ ꯍꯧꯖꯤꯛꯇꯤ ꯏ ꯔꯦꯟꯗ ꯂꯩꯔꯤꯅꯦ ꯍꯣꯁꯇꯦꯜꯗ ꯅꯠꯇꯦ
ꯍ ꯆ ꯆꯔꯦ
ꯎꯝ ꯅꯪꯗꯤ ꯒ꯭ꯔꯦꯖꯨꯋꯦꯁꯟ ꯂꯣꯏꯕꯗꯣ ꯀꯔꯝꯕ ꯀꯣꯂꯦꯖꯇ ꯇꯝꯒꯦ
ꯑꯁ ꯑꯩꯁꯦ ꯑꯩꯒꯤ ꯋꯥꯔꯤꯁꯦ ꯌꯥꯝ ꯁꯥꯡꯉꯗ꯭ꯔꯦꯅꯦ ꯑꯩ ꯗꯜꯂꯤ ꯌꯨꯅꯤꯚꯔꯁꯤꯇꯤꯗ ꯇꯝꯅꯥꯃꯦꯟꯇ ꯗ꯭ꯔꯕꯞ ꯗꯃꯥꯏꯅ ꯇꯧꯕꯣ ꯀ ꯃꯅꯤꯄꯨꯔ ꯇꯂ ꯑꯁꯦꯟꯗꯨ ꯃꯥꯥꯏ ꯇꯦ
ꯑꯣ
ꯑꯩ ꯒ꯭ꯔꯦꯖꯨꯑꯦꯁꯟ ꯂꯣꯏꯗꯣꯏꯗꯤ ꯇꯨ ꯊꯥꯎꯖꯟ ꯊꯥꯔꯇꯤꯟꯗ ꯑꯗꯨꯝ ꯑꯗꯨꯃꯥꯏꯅ ꯂꯣꯏꯗꯣꯏꯅꯦꯕ ꯑꯣ ꯗ꯭ꯔꯣꯞ ꯑꯥꯎꯠ ꯇꯧꯅꯈꯒꯤꯀꯣ ꯃꯅꯤꯄꯨꯔꯛꯇ ꯑꯣꯏꯅ ꯂꯥꯛꯄꯈ꯭ꯔꯒ ꯑꯗꯨꯃꯥꯏꯅ ꯇꯧꯕ ꯈꯈ꯭ꯔꯕ
ꯎꯝ ꯎꯝ
ꯑꯩꯈꯣꯏ ꯀ ꯀ꯭ꯂ ꯀ꯭ꯂꯥꯁ ꯑ ꯀ ꯀ꯭ꯂꯥꯁ ꯄꯣꯔ ꯐꯥꯏꯚ ꯄꯣꯔ ꯐꯥꯏꯚ ꯇꯁꯨꯔꯕꯣ ꯑꯦ ꯇꯨ ꯊ꯭ꯔꯤ ꯌꯥꯝꯥꯟ ꯐꯝꯗꯅ ꯅꯪ ꯀꯣꯏꯗꯤ ꯆꯠꯂꯏꯈꯅꯤ
ꯑꯩꯈꯣꯏꯒꯤ ꯃꯇꯝꯗꯗꯤꯀꯣ ꯀꯩꯅꯣꯃ ꯁꯦꯃꯤꯁꯇꯔ ꯁꯤꯁꯇꯦꯝ ꯑꯗꯨꯃꯥꯏꯅ ꯊꯣꯛꯇ꯭ꯒꯦ ꯐꯥꯁ ꯏꯌꯔ ꯁꯦꯀꯦꯟ ꯏꯌꯔ ꯊꯥꯗ ꯏꯌꯔ ꯑꯗꯨꯃ ꯥꯏ ꯂꯩꯕꯅꯦ ꯕ
ꯑꯥ
ꯁꯤꯂꯩꯃꯥ ꯁꯣ ꯃꯄꯥꯜ ꯇꯧꯗꯔꯤꯗꯥ ꯃꯅꯤꯄꯨꯔ
ꯎꯝ
ꯏꯖꯨꯀꯦꯁꯟ ꯁꯤꯁꯇꯦꯝꯗꯤ ꯌꯥꯝꯅ ꯐꯩ ꯑꯩꯈꯣꯏꯒꯤ ꯃꯇꯝꯗꯗꯤꯀꯣ
ꯎꯝ
ꯍꯧꯖꯤꯛꯀꯥꯟꯗꯤ ꯀꯗꯥꯏꯗꯒꯤ ꯃꯦꯇꯔꯤꯛ ꯐꯥꯎ ꯇꯋꯤꯜꯞ ꯐꯥꯎ ꯀ꯭ꯔꯤꯁꯟ ꯐꯥꯎ ꯀꯣꯄꯤ ꯉꯥꯛꯇꯥ ꯁꯦꯟꯇꯔ ꯁꯦꯟꯊꯔꯗꯗꯤ ꯍꯣꯟꯗꯤ ꯍꯣꯏ ꯄꯣꯟꯗꯤ ꯄꯣꯟꯗꯤꯀꯣ
ꯎꯝ
ꯆꯤꯡꯒꯤ ꯗꯤꯁꯇ꯭ꯔꯤꯛ ꯀꯔꯤ ꯀꯔꯥ ꯑꯗꯨꯗꯤ ꯃꯗꯤ ꯑꯅꯝꯕ ꯅꯣꯠ ꯉꯥꯛꯇꯅꯦꯕ ꯃꯣꯏꯁꯦ
ꯎꯝ
ꯀ꯭ꯋꯥꯂꯤꯇꯤꯔꯣꯝ ꯑꯗꯨꯃꯥꯏꯅ ꯂꯩꯗ꯭ꯔꯦꯕ ꯍꯧꯖꯤꯀꯥꯟꯒꯤ
ꯎꯝ
ꯃꯤꯖꯤꯡꯁꯤ
ꯍꯧꯖꯤꯛ ꯀꯥꯟ ꯀꯩꯅꯣ ꯎꯝ ꯍꯧꯖꯤꯛꯀꯥꯟ ꯒ꯭ꯔꯦꯖꯨꯌꯦꯁꯟ ꯂꯣꯏꯕ ꯁꯤꯡꯒ ꯊꯥꯏꯅ ꯀ꯭ꯂꯥꯁ ꯇꯦꯟꯒꯨꯝꯕ ꯒ ꯂꯣꯏꯕꯁꯤꯡꯅ ꯎꯝ ꯀꯩꯅꯣ ꯀꯝꯄꯌꯔ ꯇꯧꯔꯗꯤ ꯇꯤꯟ ꯊꯥꯏꯅꯒꯤ ꯀ꯭ꯂꯥꯁ ꯇꯦꯟ ꯄꯥꯁ ꯇꯧꯕꯁꯤꯡꯅ ꯍꯩꯔꯝꯅꯤ
ꯑꯩꯗꯤ ꯁꯦꯡꯅ ꯍꯥꯏꯕꯤ ꯑꯩꯈꯣꯏꯅ ꯍꯦꯟꯅ ꯍꯩꯌꯦ
ꯎꯝ
ꯍꯧꯖꯤꯛꯀꯥꯟꯒꯤ ꯅꯣꯏꯕꯨ ꯍꯥꯏꯊꯤ ꯃꯔꯗꯤ ꯅꯠꯇꯕꯀꯣ ꯍꯧꯀꯥꯟꯒꯤ ꯁꯥꯇ꯭ꯔ ꯁꯥꯇ꯭ꯔꯤꯁꯤꯡꯁꯦ ꯀꯌꯥꯝ ꯍꯩꯈꯤ ꯀꯌꯥꯝ ꯍꯩꯇꯦꯅꯦ ꯃꯣꯏꯁꯦ
ꯎꯝ
ꯊꯕꯛꯁꯨ ꯁꯨꯨ ꯃꯇꯁꯨ ꯍꯩꯇꯔ꯭ꯦ ꯃꯣꯏꯅ ꯍꯩꯕꯗꯤ ꯗꯥꯏꯂꯤꯐꯣꯟ ꯄꯥꯏꯕ ꯈꯛꯇꯅꯦ ꯒꯦꯝ ꯁꯅꯥꯕ ꯈꯛꯇ
ꯁꯥꯎ ꯁꯥꯎꯅꯤꯡꯗ꯭ꯔꯣ
ꯍꯥꯥ
ꯁꯥꯎꯅꯤꯡꯗ꯭ꯔꯕ ꯑꯗꯨꯃꯥꯏꯅ ꯍꯥꯏꯕꯗꯨ ꯅꯣꯏꯕꯣ